ꯍꯜꯂꯣ
ꯍꯜꯂꯣ ꯇꯥꯏꯀꯣ
ꯍꯣꯏ ꯇꯥꯏꯌꯦ
ꯇꯥꯕ꯭ꯔꯣ ꯎꯝ ꯍꯧꯖꯤꯛꯁꯦ ꯀꯔꯤ ꯇꯧꯔꯤꯅꯣ ꯀꯔꯤ ꯇꯧꯔꯤꯅꯣ ꯑꯗꯨꯒ ꯅꯨꯡꯁꯥ ꯁꯥꯕ꯭ꯔꯥ ꯑꯗꯨꯒ ꯅꯪꯒꯤ ꯍꯣꯕꯤꯗꯣ ꯍꯥꯏꯌꯨ ꯐꯖꯅ ꯍꯥꯏꯌꯨ
ꯍꯧꯖꯤꯛ ꯐꯝꯔꯤꯌꯦ ꯆꯥꯛ ꯇꯣꯛꯔꯒ ꯐꯝꯔꯤꯌꯦ ꯅꯨꯡꯁꯥ ꯁꯥꯏꯌꯦ
ꯍꯥꯏꯌꯣ ꯇꯥꯕ꯭ꯔꯣ ꯑꯣ ꯇꯥꯕ꯭ꯔꯣ ꯇꯥꯕ꯭ꯔꯣ ꯍꯜꯂꯣ ꯇꯥꯕ꯭ꯔꯣ
ꯍꯣꯏ ꯇꯥꯏꯌꯦ
ꯍꯣꯏ ꯍꯣꯏ ꯑꯩ ꯇꯥꯗ꯭ꯔꯣ
ꯁꯤꯡꯅ ꯆꯥꯗꯦ
ꯑꯩꯒꯤ ꯈꯣꯟ ꯇꯥꯗ꯭ꯔꯣ
ꯑꯣ ꯑꯗꯨ ꯀꯣꯃꯟ ꯔꯨꯝꯒꯨꯝꯕꯗ ꯊꯣꯛꯔꯛꯔꯣ ꯑꯗꯨꯗꯤ ꯇꯥꯕ꯭ꯔꯣ
ꯍꯣꯏ ꯇꯥꯏꯌꯦ
ꯅꯦꯠꯋꯥꯛ ꯌꯥꯗꯗꯤ ꯀꯣꯃꯥꯟ ꯔꯣꯝꯗ ꯊꯣꯛꯂꯛꯑꯒ ꯐꯝꯔꯣ ꯑꯗꯨꯒꯗꯤ ꯅꯦꯠꯋꯥꯛ ꯌꯥꯒꯅꯤꯑꯦ ꯇꯥꯕ꯭ꯔꯣ
ꯇꯥꯔꯦ ꯇꯥꯔꯦ
ꯑꯣ ꯑꯗꯨꯅꯦ ꯑꯗꯣ ꯍꯧꯖꯤꯛꯁꯦ ꯀꯔꯝꯍꯥꯏ ꯂꯩꯕ꯭ꯔ ꯑꯗꯨꯒ ꯀꯔꯤ ꯀꯔꯤ ꯇꯧꯍꯜꯂꯤꯕ ꯍꯥꯏꯗꯣ ꯍꯥꯏ ꯍꯥꯏꯌꯣ
ꯆꯥꯛꯇꯨꯔꯒ ꯍꯧꯖꯤꯛ ꯐꯝꯔꯤꯑꯦ ꯆꯥꯛꯇꯣꯔꯒ ꯂꯥꯏꯔꯤꯛ ꯄꯥꯅꯤꯡꯉꯥꯏ ꯇꯧꯔꯦ ꯍꯧ
ꯍꯌꯦꯡꯒꯨꯝꯕ ꯑꯗꯨ ꯑ ꯅꯪꯒꯤ ꯍꯣꯕꯤꯒꯨꯝꯕ ꯑꯗꯨ ꯀꯔꯤ ꯀꯔꯤ ꯁꯥꯅꯅꯤꯡꯉꯤ ꯑꯗꯨꯒ ꯁꯨꯃꯥꯏ ꯑꯗꯨ ꯑꯗꯨꯒꯨꯝꯕꯗꯤ ꯍꯥꯏ ꯍꯥꯏꯌꯣ
ꯍꯌꯦꯡꯗꯤ ꯑꯩ ꯕꯣꯜ ꯁꯅꯥꯅꯤꯌꯦ
ꯑꯣ ꯑꯗꯨꯒ ꯑꯗꯨꯒ ꯍꯥꯏꯌꯣ ꯀꯔꯤ ꯀꯔꯤ ꯍꯥꯏꯕ ꯑꯗꯨꯒ ꯑ ꯆꯥꯎꯈꯠꯄ ꯃꯇꯝꯗ ꯕꯣ ꯕꯣꯜ ꯁꯅꯥꯅꯤꯡꯉꯤ ꯑꯗꯨꯒ ꯑꯗꯨꯒ ꯑꯇꯣꯞ ꯑꯇꯣꯞꯄꯒꯨꯝꯕ ꯍꯥꯏ ꯍꯥꯏꯌꯨ
ꯍꯧꯖꯤꯛ ꯍꯣꯔꯦꯟ ꯑꯦ ꯍꯌꯦꯡ
ꯇꯥꯕ꯭ꯔꯣ
ꯇꯥꯏꯌꯦ
ꯐꯖꯅ ꯍꯥꯏꯔꯣ ꯍꯣꯏ ꯇꯥꯏꯌꯦ ꯑꯗꯨ ꯇꯥꯏ ꯍꯥꯏꯒꯅꯨꯕꯀꯣ ꯑ ꯇꯥꯏ ꯑꯗꯨꯒ ꯑꯩ ꯌꯥꯝ ꯑꯗꯨꯃꯥꯏꯅ ꯂꯩꯕꯅꯤ ꯑꯗꯨꯒ ꯑꯩꯅ ꯑ ꯆꯥꯎꯈꯠ ꯃꯇꯝꯗ ꯑꯗꯨꯒ ꯋꯥꯔꯤꯁꯅꯥꯅꯤ ꯅꯨꯃꯤꯠ ꯄꯥꯝꯃꯤ ꯅꯦꯠꯋꯥꯔꯀ ꯆꯞꯅꯤ ꯍꯥꯏ ꯁꯨꯃꯥꯏꯅ ꯍꯥꯏꯌꯣꯕ ꯇꯥꯏꯑꯦꯀꯣ
ꯍꯣꯏ ꯇꯥꯏꯌꯦ
ꯍꯥꯏꯌꯣ ꯍꯥꯏꯌꯣ ꯁꯨꯃꯥꯏꯅ ꯍꯥꯏꯌꯣꯕ ꯇꯥꯏꯌꯦ ꯇꯥ ꯍꯥꯏꯈ꯭ꯔ ꯀꯩꯅꯅꯕ ꯁꯨꯃꯥꯏꯅ ꯇꯧꯋꯦ ꯑꯗꯣ ꯁꯨꯃꯥꯏꯅ ꯇꯧꯋꯦ ꯑꯗꯣ ꯍꯥꯏꯌꯨꯕ ꯇꯥꯥꯎ
ꯇꯌꯦ
ꯑꯗ ꯌꯥꯁꯤ ꯑꯗꯣ ꯍꯥꯏꯌꯨ
ꯍꯣꯏ ꯇꯥꯏꯌꯦꯦ ꯍꯌꯦꯡ ꯕꯣꯜ ꯁꯟꯅꯅꯤꯡꯉꯦ
ꯇꯥꯏ ꯑꯗ